ꯑ
ꯍꯜꯂꯣ
ꯍꯜꯂꯣ
ꯁꯤꯅ ꯀꯣꯜ ꯃꯔꯤ ꯁꯨꯗ ꯅꯠꯇ꯭ꯔꯣ
ꯃꯔꯤꯔꯥ ꯃꯉꯥꯔꯥ ꯇꯧꯔꯛꯄꯦ
ꯑ ꯇꯥꯔꯕꯥ ꯍꯜꯂꯣ ꯍꯂꯣ
ꯍꯜꯂꯣ
ꯍꯜꯂꯣ
ꯇꯥꯏ ꯇꯦ ꯇ ꯌꯦ ꯈꯅꯤꯅꯤ ꯔꯣꯔꯤꯟꯗꯔꯁꯨ ꯍꯣꯁꯇꯦꯜ ꯂꯩꯔ ꯅꯠꯇ꯭ꯔꯣ
ꯂꯩꯌꯦ ꯃꯥꯁꯨ ꯌꯥꯝꯄꯣꯛꯄꯤ ꯆꯠꯀꯗꯕꯅꯦ ꯑꯗꯣ ꯂꯩꯗꯤ ꯑꯗꯨꯝ ꯍꯣꯁꯇꯦꯜꯗ
ꯆꯥ ꯑꯗꯨ ꯀꯩꯅꯣ ꯇꯧꯕ ꯑꯔꯕꯤꯟꯗꯔ ꯅꯪ ꯅ ꯇꯣꯟ ꯂꯩꯗꯣ ꯇꯜ ꯟꯗꯔꯗꯨ ꯀꯣ ꯀꯧꯔ ꯂꯩꯃꯤꯅꯧ ꯀꯩꯅꯣ
ꯑꯦ ꯀꯟꯗꯦ ꯑꯩ ꯀ ꯏꯈꯠꯇꯣꯏꯅꯦ ꯑꯗꯨ ꯀꯔꯤꯝ ꯈꯟꯗꯦ
ꯏ ꯈꯠꯄꯗꯣ ꯑꯗꯨ ꯃꯥ ꯑꯗꯨ ꯂꯥꯛꯑꯣ ꯃꯥꯁꯨ ꯃꯇꯣꯝ ꯂꯩꯕ ꯇꯥꯂꯝꯅꯤ
ꯍꯣꯏ ꯍꯥꯏꯒꯦ ꯑꯗꯨꯕꯨꯗꯤ ꯉꯁꯥꯏꯗ ꯑꯗꯨ ꯋꯥꯔꯤꯏ ꯁꯥꯥꯟꯔꯅꯤ ꯃꯥ ꯒꯦꯝ ꯁꯥꯟꯅꯩ ꯍꯥꯏꯕꯗ
ꯇꯨꯡꯉꯕꯟ ꯇꯉꯕ ꯅꯠꯇꯦ ꯍꯥꯏꯕ ꯃꯥ ꯀꯩꯅꯩꯅꯣ ꯃꯥꯁꯇꯦ ꯀꯩꯅꯣ ꯇꯧꯕꯅꯦ ꯍꯥꯏꯕ ꯋꯥꯃꯒ ꯈꯪꯅꯕ ꯃꯇꯝꯗꯅꯦ ꯌꯥꯝ ꯁꯤꯔꯤꯌꯁ ꯂꯧꯖꯕꯅꯦ ꯍꯥꯏꯕ
ꯎ ꯃꯥꯅꯦꯅ ꯀꯞꯄꯩ ꯈꯪꯗ
ꯀꯞꯇꯗꯤ ꯃꯥ ꯃꯥ ꯍꯥꯏꯔꯦꯗꯅ ꯏꯃꯣꯁꯅꯦꯜ ꯑꯣꯏꯕꯤꯗ
ꯀꯩꯅꯣ ꯇꯧꯈꯩ ꯌꯨꯡꯉꯒ ꯅꯍꯥꯟ ꯒ꯭ꯔꯦꯖꯨꯑꯦꯁꯟ ꯇꯧꯕꯗꯕꯨ ꯀꯧꯈꯠꯂꯛꯑꯦꯕ ꯃꯥꯗꯤ
ꯀꯩ ꯀꯔꯖꯨꯣꯏꯁ
ꯌꯥꯎ
ꯍꯡꯅ ꯃꯥꯁꯦ ꯍ ꯀꯞ ꯄꯥꯏ ꯅꯠꯇ ꯃꯥꯁ ꯄꯦ ꯀ ꯍꯣꯏꯕꯤꯤꯗꯣ ꯍꯦ ꯃ ꯈꯖꯁꯥ ꯂꯒ ꯑꯗꯨ ꯃꯁꯦ
ꯍꯣꯏꯖ ꯁꯖ ꯅꯤꯁꯥ ꯍꯥꯏꯥꯏꯕꯗꯤ ꯈꯛ ꯌꯥꯔꯣꯏ ꯍꯥꯏꯗꯤ ꯀꯩꯅꯣꯗꯣ ꯍꯥꯏꯗꯤ ꯃꯃꯥꯏꯒꯤ ꯑꯣꯄꯔꯦꯁꯟ ꯇꯧꯕꯗꯣ ꯃꯥꯅ ꯁꯤ ꯑꯦꯝ ꯁꯤ ꯔꯤꯀꯃꯦꯟ ꯇꯧꯕꯅꯦꯕꯀꯣ ꯑꯗꯣ ꯁꯦꯝ ꯑꯁꯤ ꯔꯤꯀꯃꯦꯟ ꯇꯧꯕꯗꯣ ꯃꯣꯏꯅ ꯕꯥꯏꯑꯣꯞꯁꯤ ꯊꯥꯕꯗꯣ
ꯑꯥ
ꯊꯥꯕꯗꯣ ꯒꯣꯜ ꯥꯗꯔ ꯊꯥꯕꯩ ꯃꯍꯨꯠꯇ ꯁꯤꯁ ꯑꯃ ꯊꯥꯏ ꯍꯥꯏꯌꯦꯕ
ꯑꯥ
ꯑꯗꯣ ꯃꯣꯏꯅ ꯍꯥꯏꯕꯗ ꯀꯩꯅꯣꯗꯣ ꯀꯦꯟꯁꯔꯁꯦ ꯑꯗꯨꯗꯤ ꯄꯦꯇꯥꯁꯦꯁꯦ ꯇꯧꯔꯛꯄ ꯗꯤ ꯒꯣꯜ ꯗꯔꯗꯩꯅꯤ ꯑꯗꯨꯃꯥꯏꯅ ꯍꯥꯏꯅꯕ ꯍꯥꯏꯇꯥꯔꯦ ꯑꯗꯨ ꯃꯇꯝꯗꯣ ꯊꯥꯔꯝꯃꯒ ꯐꯥꯍꯥꯎ ꯇꯥꯔꯗꯤ ꯒꯣꯏꯕꯗ ꯂꯧꯊꯣꯛꯑꯝꯃꯗꯤ ꯀꯩꯝ ꯇꯧꯔꯣꯏ ꯇꯧꯔꯝꯃꯣꯏꯗꯕꯅꯦ ꯑꯗꯨꯃꯥꯏꯅ ꯍꯥꯏꯅꯔꯛꯄ
ꯎꯝ
ꯑꯗꯨꯒꯤ ꯃꯥꯁꯨ ꯀꯔꯤꯀꯦꯠ ꯁꯥꯕ ꯑꯗꯩꯗꯤ ꯃꯥꯅꯁꯨ ꯍꯥꯏꯔꯛꯄ ꯍꯥꯏꯇꯥꯔꯦ ꯑꯩꯅ ꯁꯤ ꯑꯦꯝ ꯁꯤꯗ ꯔꯤꯀꯃꯦꯟ ꯇꯧꯔ ꯄꯨꯕꯈꯩꯁꯦ ꯑꯅꯝꯕꯅ ꯂꯣꯏ ꯁꯤꯃꯥꯏꯅ ꯍꯥꯏꯕ ꯍꯥꯏ ꯇꯔꯦ
ꯀꯅꯥ ꯁꯤꯟꯗꯔꯗ
ꯍꯣꯏ
ꯎꯝ
ꯑꯩꯈꯣꯏ ꯕꯥꯖꯅꯤ ꯁꯤ ꯑꯦꯝ ꯁꯤꯗꯅꯦ
ꯍꯃ ꯁꯤ ꯑꯦꯝ ꯁꯤꯁꯦ ꯀꯩꯒꯤꯅꯣꯕ ꯃꯣꯏ ꯍꯥꯏꯅꯦ
ꯃꯣꯏ ꯐꯔꯤꯁꯦ ꯍꯥꯏꯗꯤ ꯐꯕ ꯍꯥꯏꯁꯦ ꯃꯥꯗꯨ ꯀꯣꯏ ꯏꯟꯁꯤꯗꯦꯟꯁꯅꯦꯕ ꯍꯦꯛꯇ ꯁꯦꯝ ꯁꯤꯒꯅꯣ ꯇꯧꯕ ꯅꯠꯇꯦꯕ ꯁꯦꯝꯁꯦ ꯃꯤꯀꯤ ꯍꯣꯜꯒꯤ ꯐꯥꯎꯔꯤꯕ ꯍꯣꯁꯄꯤꯇꯥꯜꯅꯦꯕ ꯀꯤꯍꯣꯜ ꯁꯔꯖꯔꯤ ꯑꯗꯩ ꯑꯩꯈꯣꯏ ꯁꯤꯒꯤ ꯁꯔꯖꯔꯤꯒꯤ ꯁꯥꯔ ꯋꯥꯔ ꯃꯤꯗꯣ ꯑꯗꯨꯗꯣ ꯃꯣꯏ ꯈꯪꯅꯕ ꯑꯣꯏꯕꯒꯤ ꯃꯥꯅ ꯑꯗꯨꯃꯥꯏꯅ ꯄꯨꯍꯟꯕꯅꯦꯕ
ꯎꯝ
ꯑꯗꯨꯗꯒꯤ ꯑꯗꯨꯅ ꯑꯩꯁꯨ ꯉꯍꯥꯟ ꯄꯥꯈꯠꯇꯅ ꯑꯩꯈꯣꯏ ꯕꯥꯗ ꯕꯥꯏꯑꯣꯞꯁꯤ ꯔꯤꯄꯣꯔꯠꯇꯣ ꯑꯃ ꯊꯥꯔꯛꯑꯣ ꯌꯦꯡꯒꯦꯅ ꯌꯦꯡꯉꯝꯕ
ꯌꯥꯔꯦ ꯀꯩꯝ ꯇꯧꯔꯔꯤꯁꯦ ꯌꯥꯔꯦ ꯑꯋꯥꯕ ꯅꯨꯡꯉꯥꯏꯇꯕ ꯋꯥꯔꯤ ꯃꯌꯥꯝꯁꯤꯅ ꯀꯣꯛꯀꯅꯤ ꯑꯩ ꯑꯁꯇ ꯅ ꯈ꯭ꯔ ꯀꯩꯅꯣ ꯑꯣꯏꯔꯅꯤ ꯑ ꯋꯥꯔꯤ ꯀꯩꯕ ꯀꯩꯅꯣ ꯑꯦꯠꯂꯤꯁꯀꯤ ꯕꯦꯠꯇꯣ ꯀꯩꯅꯣ
ꯀꯩꯅꯅꯕꯗꯨꯕ
ꯀꯩꯅꯣꯥꯟꯅ ꯃꯥ ꯁꯥꯟꯅ ꯈꯜꯂꯤꯁꯤꯗ ꯀꯩꯅꯣ ꯃꯥ ꯃꯁꯁꯤꯦ ꯀꯅꯦꯅ ꯈꯜꯂꯤꯅꯣ ꯃꯥ
ꯅꯤꯡꯒꯤꯤꯗꯤ
ꯀ ꯀꯩꯅꯣ ꯃꯣꯏꯅ ꯈꯜꯂꯤꯁꯦ ꯀꯩꯅꯣꯕ ꯑꯩ ꯑꯩ ꯏꯁ ꯁꯤꯕꯨ ꯃꯣꯏꯅ ꯀꯩꯅꯣ ꯀꯩꯅꯣ ꯑꯩꯁꯦ ꯀꯩꯅꯣ ꯃꯣꯏ ꯈꯜꯂꯤꯁꯦ
ꯐꯠꯇ ꯃꯔꯥꯡ ꯍꯍꯟꯕꯤ
ꯅ ꯀꯔꯤꯅꯣ ꯑꯁꯥꯎꯦ ꯀꯩꯅꯣ ꯑꯩ ꯑꯗꯨꯗ ꯑꯩ ꯀꯩꯅꯣ ꯍꯧꯖꯤꯛꯅꯦ ꯃꯥꯒꯤ ꯀꯩꯅꯣ ꯌꯦꯡꯗꯣꯏꯅꯦ ꯍꯦꯟ ꯀꯦꯃꯤꯗꯔꯤ
ꯐꯦꯟ ꯀꯦꯝꯅ ꯅꯨꯡꯉꯥꯏꯕꯅꯤꯉꯣ ꯑꯩꯗꯤ ꯃ꯭ꯌꯨꯖꯤꯛ ꯚꯤꯗꯤꯑꯣꯕꯨꯗꯤ ꯐꯦꯟ ꯀꯦꯝꯅ ꯅꯨꯡꯉꯥꯏ
ꯍꯣꯏ ꯑꯩ ꯍꯧꯖꯤꯛ ꯊ ꯀ ꯇꯧꯔꯥꯕꯟ ꯅꯠꯇꯕꯍꯦꯃꯟꯗ꯭ꯔꯣ ꯍ ꯀꯨꯃꯔ ꯑ ꯀꯩꯅꯣ ꯅꯪ ꯀꯩꯅꯣ ꯇꯧꯕ꯭ꯔꯥ ꯀꯔꯤꯕ ꯆꯥꯛꯇꯤ
ꯆꯥꯛ ꯇꯥꯍꯜꯂꯦ ꯆꯥꯔꯅꯤ ꯍꯤꯔꯝ ꯍꯧꯔ ꯆꯥꯔꯅꯤ ꯍꯤꯔꯝ ꯂꯩꯔꯛꯑꯦ
ꯆꯥꯛꯁꯦ ꯍꯧꯖꯤꯛ ꯌꯦꯟꯗ꯭ꯔꯤꯕ ꯍꯥꯏꯖꯦ
ꯆꯥꯛ ꯂꯧꯕꯗꯤ ꯌꯥꯔꯅꯤ ꯇꯦꯟ ꯊꯥꯔꯇꯤ ꯇꯥꯔꯛꯑꯗꯤ
ꯀꯔꯤ ꯈꯨꯃꯣꯠꯅꯣ
ꯃꯣꯠꯄꯅꯦ ꯃꯣꯠꯄꯅꯦ
ꯀꯔꯤ ꯈꯃꯣꯠꯅꯣꯑꯗꯨꯕꯣ ꯑꯩ ꯈꯔ ꯂꯩ ꯆꯠꯈꯤꯕꯗꯣ ꯈꯪꯄꯣꯠꯇꯦ ꯏꯕꯦꯝ
ꯑꯍꯥꯟꯕꯗꯒꯤ ꯑꯩ ꯁꯥꯕ ꯑꯩ ꯁꯥꯔ ꯆꯠꯈꯤꯕꯗꯣ
ꯍꯣꯏ ꯅꯠꯇꯦ ꯍꯥꯏꯕ ꯀꯂꯥꯏꯗꯦ ꯍꯦꯜꯃꯜꯂꯤ ꯍꯦꯜꯃꯜꯂꯦ ꯍꯦꯜꯝꯜꯂꯤ ꯈꯪꯗꯦ ꯀꯩꯅꯣ ꯑꯦ ꯉꯁꯤ ꯍꯟꯆꯥꯡꯁꯨ ꯑꯗꯨꯝ ꯍꯋꯥꯏ ꯊꯣꯝꯗꯣꯏꯔꯝꯒꯅꯤꯅꯦ
ꯉꯁꯤ ꯁꯟꯗꯦ ꯅꯠꯇꯕꯅꯤꯅ
ꯑꯩꯈꯣꯏ ꯁꯧ ꯃꯄꯤꯗꯣ ꯉꯔꯥꯡ ꯅꯡꯗꯥꯡꯗꯤ ꯀꯩ ꯆꯥꯒꯦ
ꯉꯔꯥꯡ ꯅꯨꯡꯗꯥꯡꯁꯦ ꯉꯔꯥꯡ ꯅꯨꯡꯗꯥꯡꯁꯦ ꯀꯩꯅꯣ ꯑꯣ ꯉꯔꯥꯡ ꯅꯨꯡꯗꯥꯡꯒꯤ ꯑꯗꯨꯝ ꯊꯣꯡꯉꯦ
ꯌꯦꯔꯣꯝ ꯁꯥꯟꯗꯦ ꯑꯣꯏꯔꯁꯨ
ꯁꯟꯗꯦ ꯌꯦꯔꯨꯝ ꯑꯌꯨꯛꯇꯅ ꯎꯇꯤꯅꯦ ꯁꯤꯡꯖꯨꯅꯦ ꯍꯋꯥꯏꯅꯦ ꯇꯧꯗꯣꯏꯕꯥ
ꯎꯇꯤꯗꯨꯕꯨ ꯍꯥꯎꯕ꯭ꯔꯣ
ꯑꯗꯨꯝ ꯎꯇꯤꯒꯤ ꯁꯤꯡꯖꯨꯗꯤ ꯐꯖꯅ ꯄꯤꯌꯦ ꯁꯟꯗꯦꯗꯗꯤ ꯑꯇꯩꯗꯤ ꯈꯪꯗꯦ
ꯑꯩ ꯀꯤ ꯏꯕꯦꯝꯃ
ꯑꯗꯩꯗꯤ ꯉꯔꯥꯡ ꯉꯔꯥꯡ ꯑꯩꯈꯣꯏꯅ ꯆꯠꯄꯗꯣ
ꯎꯝ
ꯑꯗꯨꯁꯨ ꯑꯩꯈꯣꯏꯁꯤꯁꯨ ꯃꯣꯏꯗꯤ ꯌꯨꯅꯤꯌꯟꯅ ꯑꯗꯨꯝ ꯑꯩꯁꯨ ꯆꯥꯗ ꯇꯥꯔꯦꯕꯀꯣꯇꯥꯔꯁꯨ ꯑꯩꯅ ꯚꯤꯗꯤꯑꯣ ꯃꯌꯥꯝ ꯁꯦꯝꯃꯦꯕ ꯁꯤꯜꯕꯥꯅ ꯑꯗꯨꯒ ꯑꯩꯅ ꯅꯪ ꯊꯥꯒꯠꯂꯣꯏꯗ꯭ꯔꯣ ꯚꯤꯗꯤꯑꯣꯁꯦ ꯍꯥꯏꯕ ꯑꯁ ꯑꯩ ꯀꯣꯟꯅ ꯊꯥꯒꯠꯂꯒꯦ ꯗ ꯆꯥꯕꯒꯤ ꯐꯣꯠꯇꯣꯛꯒꯗꯗꯤ ꯑꯩ ꯑꯩꯈꯣꯏꯗ ꯆꯠꯂꯨꯕꯩ ꯈꯤꯇꯪ ꯊꯥꯒꯠꯂꯕꯅꯤ ꯌꯥꯝ ꯍꯥꯏꯗꯤ ꯃꯤꯗ ꯁꯣꯝꯗ ꯀꯟꯅ ꯀꯩꯅꯣ ꯇꯧꯔ ꯂꯩ ꯑꯩꯅ ꯀꯩꯅꯣ ꯇꯧ ꯇꯥꯔꯗꯤ ꯐꯖꯔꯔꯣꯏꯗ ꯍꯥꯏꯌꯦ ꯑꯗꯨꯒꯤ ꯑꯩꯁ ꯀꯝ ꯊꯥꯒꯠꯆꯗ꯭ꯔꯕꯅꯤ ꯑꯗꯨꯇꯪ ꯊꯥꯒꯠꯂꯊꯣꯛꯆꯔꯝꯅꯦ
ꯌꯥ ꯀꯦꯝꯕꯨꯗꯤ ꯀꯥꯏꯗꯦꯗ ꯀꯩꯒꯤꯅꯣꯗꯤ
ꯃꯣꯗꯨꯆꯜꯗ꯭ꯔ ꯅ ꯑꯃꯨꯀ ꯁꯃꯥꯟꯗ ꯑꯩꯒꯤ ꯂꯥꯏꯔꯝ ꯊꯣꯛꯄꯗ ꯌꯦꯡꯉꯨꯁꯦ ꯌꯥꯝ ꯅꯨꯡꯉꯥꯏꯅꯤ ꯍꯥꯏ ꯍꯥꯏ ꯇꯧꯔꯦ ꯑꯗꯨꯒ ꯑꯩꯅ ꯂꯥꯛꯑꯒꯨꯝꯒꯦ ꯑꯩ ꯂꯥꯛꯑꯁꯨ ꯅꯨꯡꯉꯥꯏꯐꯝ ꯈꯪꯉꯔꯣꯏꯗ ꯑꯗꯨꯃꯥꯏꯅ ꯍꯥꯏꯈꯤꯕꯅꯤ
ꯍ ꯈꯪꯗꯦꯗ ꯇꯧꯔꯤꯁꯦ ꯆꯠꯇꯤ ꯌꯥꯝ ꯆꯠꯅꯤꯡ ꯏ ꯀꯩ ꯀꯩꯅꯣ ꯑꯩꯁꯨ ꯉꯔꯥꯡꯗꯣ ꯂꯥꯛꯅꯤꯡꯕꯅꯦ ꯑꯗꯣ ꯑꯩ ꯍꯟꯇꯛ ꯃꯔꯔꯛꯁꯦ ꯃꯄꯥꯟ ꯊꯣꯛꯣꯡꯄꯕꯨ ꯑꯣꯏꯅ ꯀꯟꯕꯗꯣ ꯈꯪꯕ꯭ꯔꯥ ꯑꯁꯤ ꯑꯁ꯭ꯋꯥꯏꯕꯨꯛꯇꯪꯅꯦ ꯈꯪꯕ꯭ꯔꯥ ꯀꯩꯅꯣ ꯌꯦꯡꯒ ꯂꯩꯕꯁꯦ ꯑꯁꯤꯗ ꯂꯩꯕ ꯑꯉꯥꯡ ꯑꯅꯤꯁꯤꯅꯦ ꯑꯗꯨꯏ ꯑꯩꯗꯣ ꯌꯥꯝꯅ ꯇꯟꯕ ꯇꯅꯕ ꯈꯛꯇ ꯏꯁꯥꯁꯦ ꯌꯥꯝꯅ ꯋꯥꯔꯦ ꯑꯩ ꯍꯅꯨꯁꯜꯂꯛꯑꯦ ꯑ ꯑ ꯑꯩ ꯍꯥꯅꯨꯁꯜꯂꯛꯑꯦ ꯑꯗꯨꯅ ꯑꯩ ꯀꯩꯅꯣꯝꯃ ꯑꯩ ꯀꯩꯅꯣꯝꯃ ꯇꯧꯈ꯭ꯔꯅꯤ ꯑꯌꯨꯝ ꯄꯥꯠꯕ ꯌꯥꯔꯔꯣꯏ
ꯄꯥꯟꯊꯣꯛꯈ꯭ꯔꯣ ꯑꯩꯁꯨ ꯑꯩꯁꯨ ꯏꯁꯁꯨꯨ ꯏꯃꯥꯟꯅꯕꯤ ꯑꯝꯇ ꯂꯨꯍꯣꯡꯕ ꯌꯥꯎꯖꯒꯦ ꯑꯝꯇ
ꯍꯣ ꯍꯣꯏ ꯌꯥꯎ ꯂ ꯌꯥꯎ ꯂꯥꯛꯑꯣ ꯈꯪꯗꯦ ꯀꯩꯅꯣ ꯕꯣꯟꯕꯣꯟꯒꯤ ꯑꯩ ꯃꯣꯟꯇ ꯆꯥꯏ ꯁꯦꯟꯇꯔ ꯂꯑꯣꯣꯏ
ꯍꯅꯁꯤꯕ
ꯈꯪꯕ꯭ꯔꯥ ꯑꯗꯨꯒꯨꯝꯕ ꯀꯩ ꯆꯥꯟꯅꯔꯤꯒꯦꯕ ꯃꯣꯏꯗꯤ ꯂꯨꯍꯣꯡꯅꯤꯒ ꯍꯥꯏ ꯂꯩꯦꯕꯅꯤꯕ
ꯑꯃ
ꯄꯣ ꯃꯅꯦ ꯃꯥꯗꯤ ꯀꯩꯅꯣ ꯃꯥ ꯀꯩꯅꯣꯗꯒꯤ ꯀꯍꯤ ꯑ ꯑꯃꯅꯤ ꯍꯥꯏ ꯀꯤꯦ ꯇ ꯀꯩ ꯇꯅ
ꯏꯜꯗꯕ ꯏ ꯌꯥꯎꯔꯤꯀꯣ
ꯍꯣꯏ ꯍꯦꯜꯃꯦꯠ ꯈꯪ ꯍꯥꯏ ꯍꯥꯏꯕꯅꯤꯅ
ꯑꯃꯁꯨ ꯃꯥꯅ ꯍꯥꯏꯅꯦ ꯑꯃꯁꯨ ꯀꯥꯟꯅꯅꯕ ꯑꯃꯁꯨ ꯀꯥꯟꯅꯅꯕꯅꯦ ꯑꯩꯅ ꯁꯤꯜꯂꯤꯕꯁꯤ
ꯀꯥꯏꯗꯗꯒꯤ ꯀꯦꯟꯁꯔ ꯄꯛ ꯄꯤ ꯂꯩꯁꯥꯕꯤꯕ ꯊꯤꯔꯨꯗꯣꯏꯅꯣꯕ ꯑꯗꯨꯗ ꯂꯨ ꯖꯥ
ꯃꯥ ꯃꯥ ꯗꯣꯛꯇꯔ ꯑꯣꯏꯔꯦꯗꯅ ꯂꯔꯔꯣꯏ ꯑꯔꯥꯛꯄ ꯑꯃ ꯈꯜꯂ ꯟꯕꯋꯥ ꯆ ꯃꯥꯥꯏ ꯕ ꯁꯨꯃꯥꯏꯅꯒ ꯍꯥꯏꯕꯅꯦꯕꯦꯝ ꯃꯃꯗꯣ ꯄꯦꯇ꯭ꯔꯔꯤꯇꯤꯛꯁꯇ ꯊꯕꯛ ꯇꯧꯒꯅꯤ ꯑꯗꯨꯒ ꯄꯦꯇ꯭ꯔꯦꯇꯤꯇꯒꯤ ꯃꯃꯥ ꯂꯩꯈꯤꯗ꯭ꯔꯕ ꯃꯄꯥ ꯈꯛꯅ ꯌꯣꯛꯄ ꯑꯉꯥꯡꯗꯨ ꯃꯥꯅ ꯁꯤ ꯃꯃꯥ ꯀꯧꯁꯦ ꯍꯥꯏꯔꯒ ꯃꯥ ꯑꯗꯨ ꯃꯣꯏꯠꯁꯤꯜꯂꯝꯅꯤ
ꯐꯔꯤ ꯆ ꯑꯗꯨ ꯑꯍꯂꯦ ꯍꯥꯏꯕ
ꯊꯩ ꯆꯥꯡꯗ ꯁ ꯐꯣ꯭ꯔ
ꯍꯣꯏ ꯍꯣꯏ ꯑꯗꯨꯗꯤ ꯑꯩꯈꯣꯏꯁꯨ ꯀꯩꯗꯧꯕ ꯇꯥꯏ ꯁꯤꯁꯤꯡꯒꯜ ꯐꯥꯗꯔ ꯅ ꯆꯅ ꯄꯄꯗ ꯀꯁꯨ ꯂꯩ ꯆꯗꯅꯤ ꯑꯏꯌꯦ
ꯑꯩꯈꯣꯏꯅ ꯁꯅꯩꯀꯣ ꯑꯩꯁꯨ ꯃꯤꯅ ꯇꯥꯔꯨꯗꯣꯏꯅꯦꯀꯣ
ꯍꯕ
ꯑꯩꯈꯣꯏꯅ ꯉꯥꯡꯅ ꯄ ꯋꯥꯔꯤꯕꯌꯥꯝ ꯑ ꯑꯗꯨꯗꯏ
ꯄꯩꯁꯥꯗꯤꯔ ꯀꯗꯤꯔꯑ
ꯍ ꯈꯪꯗꯦ ꯅꯍꯥꯟꯗꯒꯤ ꯋꯥꯔꯤ ꯊꯥꯏ ꯃꯌꯥꯝꯗꯣ ꯑꯩꯈꯣꯏꯗꯣ ꯏꯪꯂꯤꯁ ꯀꯩꯀꯥ ꯌꯥꯝꯅ ꯌꯥꯎꯕ ꯗꯦꯕ
ꯎꯝ
ꯑꯦꯛꯁꯦꯞ ꯇꯧꯕ ꯌꯥꯝ ꯋꯥꯠꯂꯤꯦ ꯑꯗꯣ ꯅꯪ ꯍꯣꯔꯦꯟ ꯋꯥꯔꯤ ꯁꯥꯟꯅ ꯂꯣꯏꯔꯒ ꯑꯩꯉꯣꯟꯗ ꯀꯣꯜ ꯑꯝꯇꯒ ꯇꯧꯔꯛꯑꯣ ꯑꯗꯨꯒ ꯀꯩꯀꯩ ꯀꯩꯅꯣ ꯀꯩꯀꯥ ꯍꯥꯞ ꯌꯥꯔꯕ ꯈꯣꯠꯂꯕ ꯑꯗꯨ ꯌꯦꯡꯊꯣꯛꯑꯁꯦ
ꯍꯣꯏ
ꯑ ꯍ ꯑꯗꯨ ꯑꯗꯨꯅꯤ ꯑꯗꯣ ꯀꯩꯅꯣ ꯍꯣꯔꯦꯟꯁ ꯍꯥꯏꯩꯔꯗꯨ ꯇꯣ ꯑꯃꯨꯛ ꯍꯪꯕꯤꯔꯣ ꯅꯪꯅ ꯈꯔ ꯀꯣꯡꯈꯕꯅꯤ ꯃꯥ ꯆꯠꯄꯗꯨꯕꯨꯗꯤ ꯆꯠꯃꯤꯟꯅꯔꯁꯤ
ꯍꯣꯏ
ꯑꯗꯣ ꯃꯣꯏꯒꯤꯅꯦ ꯃꯣꯏꯗꯤ ꯅꯣꯡ ꯑꯗꯨꯗ ꯂꯣꯏꯁꯟꯅꯅꯦ ꯐꯪꯁꯟꯁꯦ
ꯃꯣꯏꯗꯤ ꯍ ꯌꯥꯝꯗꯕꯅꯦ ꯑꯩꯈꯣꯏꯗꯧꯅ ꯃꯩꯇꯩꯒꯤꯗꯅꯦꯗꯤ ꯌꯥꯝꯗꯕꯅꯦꯕꯀꯣ
ꯑ ꯑꯗꯨꯅꯦ ꯑꯩꯅ ꯈꯪꯅꯤꯡꯉꯤꯁꯦ ꯑꯗꯣ ꯃꯣꯏꯗꯤ ꯑꯃꯨꯛ ꯑꯣ ꯀꯩꯀꯥꯒ ꯇꯧꯕꯅꯤꯅꯦ
ꯃꯣꯏꯗꯤ ꯑꯗꯨꯝ ꯐꯤꯅꯔꯦꯜ ꯑꯣꯏꯕꯒ ꯀꯩꯅꯣ ꯇꯧꯔꯦ ꯒ꯭ꯦꯁ ꯀꯩꯗꯣ ꯆꯥꯕ ꯊꯛꯄ ꯇꯧꯔꯒꯅꯦ
ꯑꯩꯅ ꯊꯦꯡꯅꯕꯗ ꯑꯃꯗꯤ ꯃꯣꯏꯗꯣ ꯑꯊꯨꯝꯕꯒ ꯍꯧꯔꯦꯕ ꯃꯣꯏꯒꯤꯗꯤ ꯀꯩꯅꯣ ꯇꯧꯗ ꯑꯩꯣꯏꯅ ꯆꯠꯈꯤꯕꯗꯣ ꯅꯨꯡꯉꯥꯏ ꯀꯃꯥꯏ ꯍꯥꯏꯒꯅꯤ ꯅꯨꯡꯉꯥꯏꯊꯣꯛꯄꯗꯤ ꯀꯃꯥꯏ ꯍꯥꯏꯅꯤ ꯅꯨꯡꯉꯥꯏꯅ ꯐꯦꯔꯋꯦꯜ ꯐꯖꯅ ꯑꯃ ꯄꯤꯕꯤꯕꯗꯣ
ꯑꯥ
ꯑꯩꯈꯣꯏꯅ ꯑꯃꯨꯛ ꯁꯤꯗ ꯅꯨꯡꯉꯥꯏꯇꯕ ꯐꯣꯡꯗꯣꯛꯑꯒ ꯀꯩꯅꯣ ꯇꯧꯋꯅꯤꯗꯅ
ꯍꯣꯏ ꯍꯣꯏ ꯑꯗꯩꯗꯤ ꯃꯣꯏꯗꯤ ꯑ ꯍꯥꯏꯗꯤ ꯀꯩꯅꯣꯁꯦ ꯐꯤꯅꯔꯦꯜꯒꯤ ꯃꯣꯏꯗꯤ ꯀꯩꯅꯣ ꯃꯦꯟ ꯏꯚꯦꯟꯗꯨꯣ ꯌꯧꯔꯀꯥꯟꯗ ꯀꯞꯅꯗꯦꯕ ꯄꯥꯛꯅ
ꯄꯠꯅꯗꯦ ꯄꯠꯅꯇꯦ
ꯑꯗꯩꯗꯤ ꯑꯩꯈꯣꯏꯒꯤꯗꯤ ꯀꯞꯇ꯭ꯔꯗꯤ ꯐꯖꯗꯕꯩ ꯃꯑꯣꯡꯗ ꯃꯧꯈꯩ ꯑꯗꯒꯤꯗꯤ ꯃꯆꯥ ꯆꯥꯒꯩꯗꯣ ꯀꯞꯐꯧꯅꯦ ꯈꯣꯠꯂ ꯑꯗꯨꯥꯏꯅ ꯍꯥꯏꯅꯩꯌꯦꯕ ꯎꯝ
ꯑꯩꯈꯣꯏꯄꯨ ꯂꯩꯈꯤꯗꯕꯗ ꯑꯩꯅ ꯀꯞꯄꯁꯤꯗꯤ ꯀꯩꯅꯣꯅꯦ
ꯅꯣꯏ ꯅꯣꯏꯕꯣꯛ
ꯑꯩꯈꯣꯏ ꯄꯨꯨ
ꯑꯩꯃ ꯑꯁ ꯑꯗꯨꯏꯗꯤ ꯇꯧꯔꯦ
ꯍꯧꯒꯅꯦ ꯍꯣꯡꯃꯣꯛ ꯃꯌꯥꯝꯁꯤꯅꯅꯦ ꯑꯁꯤꯗꯨꯗ ꯂꯥꯛꯑꯒꯗꯤ ꯅꯣꯏꯕ
ꯎꯝ
ꯑꯃꯛ ꯀꯥꯏꯗ ꯀꯔ ꯂꯑꯣ ꯌꯥꯝꯅ ꯇꯦꯈꯣ
ꯀꯞꯄ ꯀꯥꯟꯗ ꯍꯩꯕꯤ ꯃꯩꯈꯥꯏꯕ ꯃꯥꯜꯂꯦ ꯈꯔ ꯍꯩꯕꯤ
ꯅꯠꯇꯦ ꯍꯥꯏꯕ ꯑꯩꯅ ꯀꯞꯄꯤꯗꯣ ꯃꯣꯏ ꯅꯣꯛꯂꯛꯏꯅꯦ ꯍꯥꯏꯕ
ꯍꯕ ꯀꯩꯅꯣ ꯑꯗꯨꯗꯤ ꯍꯣꯡꯃꯣꯏ ꯍꯥꯏꯁꯦ ꯍꯦꯃꯃꯅꯤ